ꯀꯩꯗꯧꯔꯝꯃꯤꯅꯣ
ꯁꯨꯝ ꯐꯝꯃꯝꯕꯅꯦ
ꯀꯩ ꯏꯟꯁꯥꯡ ꯆꯥꯔꯒꯦ ꯉꯁꯤꯒꯤ
ꯁꯤꯗꯤ ꯁꯧꯒ꯭ꯔꯤ ꯀꯥꯡꯒꯧ ꯇꯧꯔꯦ
ꯁꯥꯏꯌꯨꯛꯇ ꯋꯥꯛꯀꯤꯡ ꯂꯥꯛꯇꯦꯅ ꯀꯩꯒꯤꯅꯣ ꯀꯩꯗꯧꯔꯦ ꯅꯥꯔꯕ
ꯑꯩ ꯉꯔꯥꯡꯗꯣ ꯑꯩ ꯑꯦꯛꯖꯥꯝ ꯂꯩꯕꯗꯣ ꯄꯨꯡ ꯕꯥꯔꯣ ꯃꯈꯥꯏꯗ ꯂꯣꯏꯑꯦ
ꯑꯁ ꯊꯦꯡ ꯉꯤꯅꯦ ꯅꯨꯃꯤꯗꯥꯪꯒꯤ
ꯍꯣꯏ ꯕꯥꯔꯣ ꯃꯈꯥꯏ ꯕꯥꯔꯣ ꯃꯈꯥꯏ ꯍꯥꯏꯁꯦ ꯃꯌꯥꯝꯒꯤ ꯑꯣꯏꯅꯕꯨꯗꯤ ꯄꯨꯡ ꯇꯔꯥꯃꯥꯊꯣꯏ ꯃꯈꯥꯏ ꯈꯔ ꯍꯦꯜꯂꯛꯄꯗ ꯂꯣꯏꯔꯦꯕ
ꯑ
ꯑꯦꯛꯖꯥꯝ ꯍꯥꯏꯅ ꯑꯦꯛꯖꯥꯝ ꯊꯥꯕꯗꯨꯕꯨꯗꯤ ꯄꯨꯡ ꯑꯗꯨꯃꯥꯏꯅ ꯇꯔꯥꯃꯥꯊꯣꯏ ꯃꯈꯥꯏꯋꯥꯏꯗ ꯂꯣꯏ ꯂꯣꯏꯔꯦꯗ ꯑꯩꯁꯨ ꯂꯣꯏꯔꯦꯕ ꯑꯗꯨꯒ ꯑꯃꯨꯛ ꯑꯩꯈꯣꯏꯒꯤ ꯄꯤ ꯗꯤ ꯑꯦꯐ ꯁꯦꯝꯃꯒ ꯑꯟꯁꯔꯁꯤ ꯊꯥꯕꯁꯤꯗꯅꯦ ꯑꯗꯒꯤ ꯄꯤꯗꯤ ꯑꯦꯐ ꯁꯦꯝꯕ ꯁꯦꯝꯕꯁꯤꯗꯅꯦ ꯁꯨꯡꯛ ꯌꯥꯗꯕ ꯊꯥꯕꯁꯦ ꯑꯅꯤꯔꯛ ꯍꯦꯛ ꯁꯦꯝꯕ ꯑꯍꯨꯝꯂꯛ ꯁꯨꯕꯇꯅꯦꯕ ꯊꯥꯔꯤꯁꯦ ꯑꯗꯨ ꯁꯦꯝꯕ ꯂ ꯄꯨꯡ ꯕꯥꯔꯣ ꯃꯈꯥꯏ ꯑꯃꯥꯏ ꯇꯥꯊꯣꯛꯈ꯭ꯔꯦ ꯑꯗꯩ ꯊꯥꯕꯒ ꯈꯣꯠꯄꯒꯗꯤ ꯑꯃ ꯑꯗꯨꯝ ꯇꯥꯈ꯭ꯔꯦ
ꯗꯤ ꯌꯥꯝꯅ
ꯎꯝ ꯁꯥꯔꯕꯔ ꯅꯨꯡꯉꯥꯏꯇꯕꯒꯤ ꯅꯠꯇꯦ ꯑꯩꯈꯣꯏꯅ ꯑꯦꯗꯣꯕꯤꯗ ꯄꯤ ꯗꯤ ꯑꯦꯐ ꯁꯦꯝꯕꯒꯤꯗꯨꯗꯅꯦ ꯄꯤ ꯗꯤ ꯑꯦꯐꯁꯤꯗ ꯄꯤ ꯗꯤ ꯑꯦꯐꯁꯤ ꯁꯦꯝꯃꯤꯗꯅ
ꯑꯥ
ꯊꯥꯒꯦꯅ ꯆꯪꯉꯒ ꯇꯧꯕ ꯃꯇꯝꯁꯦ ꯁꯨꯡꯛꯌꯥ ꯌꯥꯗꯕ ꯁꯤꯁꯦ ꯐꯥꯏꯜꯁꯦ ꯆꯥꯎꯃꯜꯂꯤ ꯑꯗꯨ ꯑꯗꯥ ꯑꯗꯨꯝ ꯇꯧꯔ ꯂꯩꯕ ꯍꯥꯏꯇꯥꯔꯦ ꯁꯣꯏ ꯌꯥꯗꯕ ꯑꯅꯤꯔꯛ ꯍꯦꯛ ꯌꯥꯗꯕ ꯑꯗꯨꯒꯤ ꯑꯍꯨꯝꯂꯛ ꯁꯨꯕꯗꯗꯤ ꯗꯤ ꯌꯥꯔꯦ ꯍꯧ ꯁꯤꯅ ꯅꯥꯁꯤꯅ ꯀꯩ ꯀꯩꯅꯣ ꯈꯔ ꯁꯦꯝꯗꯣꯛ ꯁꯦꯝꯖꯤ ꯑꯗꯨꯃꯥꯏꯅ ꯇꯧꯔꯒ
ꯑꯥ
ꯑꯗꯨꯗ ꯄꯨꯡ ꯑꯃꯥꯏꯅ ꯇꯥꯔꯕꯅꯤꯅ ꯇꯨꯝꯕ ꯗꯣ
ꯍꯣꯏꯅꯦ ꯇꯨꯝꯕꯗꯣ ꯑꯃꯨꯛ ꯇꯨꯝꯁꯤ ꯄꯥꯗ꯭ꯔꯗꯤ ꯉꯝꯃꯣꯏꯗꯣꯏꯅꯤꯅꯦ ꯑꯗꯨꯁꯨ ꯋꯥꯛꯀꯤꯡ ꯆꯠꯄ ꯍꯥꯏꯁꯦ
ꯑꯗꯨꯒꯤ ꯊꯣꯛꯂꯛꯇ꯭ꯔꯕꯅꯦ ꯋꯥꯃꯟꯗꯅ
ꯑꯣ ꯑꯈꯣꯏ ꯑꯩꯈꯣꯏꯕꯨꯗꯤ ꯆꯠꯂꯨꯏꯕꯀꯣ
ꯑ ꯃꯤꯀꯌꯥ ꯆꯠꯀꯦ
ꯑꯩꯈꯣꯏ ꯌꯥꯝꯁꯤꯗ ꯑꯩꯈꯣꯏ ꯑꯅꯤ ꯑꯍꯨꯝ ꯈꯛꯇꯪ ꯆꯠꯂꯦ ꯅꯪꯗꯣ ꯀꯩꯗꯧꯔ꯭ꯖꯠꯅꯣ ꯃꯣꯏ ꯂꯥꯛ ꯇꯔꯤꯁꯤꯕꯣꯗꯅ ꯀꯥꯟꯅꯕ ꯌꯥꯎꯗ꯭ꯔꯥ ꯀꯥꯏꯅ ꯍꯪꯒꯦꯅ ꯇꯧꯔꯝꯃꯤꯅꯦ ꯑꯩꯁꯦ
ꯑꯣ ꯑꯅꯥꯕꯕꯨꯗꯤ ꯌꯥꯎꯗꯦꯗ ꯑꯗꯨꯃꯥꯏꯅ ꯇꯧꯋꯦꯅꯦ
ꯑꯦꯛꯖꯥꯝ ꯑꯦꯛꯖꯥꯝ ꯉꯔꯥꯡꯒꯤꯗꯨꯗꯤ ꯃꯥꯛ ꯀꯌꯥꯒꯤ ꯑꯣꯏꯕꯅ‌ꯣ
ꯃꯥꯔꯛ ꯆꯥꯝꯃ ꯌꯥꯡꯈꯩꯒꯤꯅꯦ ꯄꯦꯄꯔ ꯔꯤꯗꯤꯡꯗ ꯌꯥꯡꯈꯩ ꯔꯥꯏꯇꯤꯡꯗ ꯌꯥꯡꯈꯩ ꯂꯤꯁꯅꯤꯡꯗ ꯌꯥꯡꯈꯩꯅꯦꯕ
ꯑꯣ ꯇꯣꯉꯥꯟ ꯇꯣꯡꯉꯥꯜꯂꯦꯕ
ꯍꯣꯏ ꯇꯣꯉꯥꯟ ꯇꯣꯉꯥꯜꯂꯦ ꯑꯗꯣ ꯑꯩ ꯔꯤꯗꯤꯡ ꯔꯤꯗꯤꯡꯒꯤꯗꯤ ꯐꯨꯜꯃꯥꯔꯛ ꯐꯪꯉ‌ꯦꯕ ꯒ ꯔꯥꯏ ꯇꯤꯡꯒꯤꯁꯨ ꯐꯣꯔꯇꯤ ꯐꯥꯏꯚ ꯐꯪꯉꯦꯕ
ꯑꯁ ꯌꯥꯔꯦ ꯌꯥꯔ‌ꯦ
ꯑꯗꯨꯒ ꯂꯤꯁꯅꯤꯡꯗꯨꯗꯤ ꯌꯥꯗ꯭ꯔꯦꯗ ꯂꯤꯁꯅꯤꯡꯗꯨꯗꯤ ꯑꯥꯏꯇꯤꯟ ꯈꯛꯇ‌ꯪ ꯐ‌ꯪꯉ‌ꯦ
ꯀꯩꯒꯤꯅꯣ ꯑꯗꯨꯗꯤ ꯑꯗꯨ ꯈꯔ ꯁꯣꯟꯈ꯭ꯔꯕꯣ
ꯍꯣꯏ ꯑꯗꯨ ꯈꯔ ꯑꯗꯨ ꯁꯣꯜꯂꯦ ꯍꯥꯏꯇꯥꯔꯦ ꯁꯨꯃꯥꯏꯅ ꯃꯣꯏꯅ ꯑꯩꯈꯣꯏ ꯑꯩꯉꯣꯟꯗ ꯀꯣꯏꯁꯟꯁꯦ ꯑꯣ ꯁ꯭ꯂꯥꯏꯁ ꯀꯥꯞꯊ‌ꯣꯔꯛꯇꯣꯏꯅꯦꯕ ꯑꯗꯨꯒ ꯑ‌ꯣꯗꯤꯌꯣ ꯊꯥꯗꯣꯔꯛꯇꯣꯏꯅꯦꯕ ꯍꯥꯏꯗꯤ ꯑꯗꯨꯗ ꯑꯩꯈꯣꯏꯅ ꯇꯥꯍꯧꯗꯣꯏꯅꯦꯕ ꯑꯟꯁꯔꯁꯨ ꯀꯣꯏꯁꯟꯁꯨ ꯍꯥꯏꯔꯛꯀꯅꯤ ꯑꯟꯁꯔꯁꯨ ꯍꯥꯏꯔꯛꯇꯣꯏꯅꯦꯕꯀꯣ ꯑꯗꯨꯗ ꯑꯩꯈꯣꯏ ꯑ‌ꯣꯞꯁꯟ ꯄꯤꯅꯤꯕ ꯑꯗꯨꯗ ꯈꯔ ꯇꯥꯕꯗꯣ ꯈꯔ ꯇꯥꯕꯗꯣ ꯁꯣꯟꯈ꯭ꯔꯕ ꯍꯥꯏꯇꯥꯔꯦ
ꯇꯥꯕꯀꯥꯟꯗ ꯈꯤꯇꯪ ꯅꯨꯡꯉꯥꯏꯈꯤꯗ꯭ꯔꯕ
ꯑꯩꯈꯣꯏꯅ ꯁꯤ ꯑꯣꯏꯗꯧ ꯃꯥꯜꯂꯦꯅ ꯍꯥꯏꯗꯤ ꯁꯨꯝ ꯀꯩꯅꯣ ꯇꯧꯕꯁꯦ ꯎꯝ ꯍꯥꯏꯗꯤ ꯑꯩꯈꯣꯏꯒꯤ ꯂꯣꯟ ꯅꯠꯇꯕꯅꯤꯅ ꯈꯔ ꯃꯄꯨꯡꯗꯤ ꯐꯥꯕ ꯑꯣꯏꯗꯦꯗ
ꯍꯣꯏ ꯍꯣꯏ ꯍꯣꯏ
ꯉꯁꯤ ꯑꯣꯏꯕ ꯃꯥꯂꯦꯝ ꯍꯥꯏꯁꯦꯅ ꯈ‌ꯣꯠꯆꯤꯂꯨꯔ ꯍꯥꯏꯗꯤ ꯀꯣꯏꯁꯟ ꯍꯥꯏꯁꯤꯗꯕꯨ ꯑꯩꯈꯣꯏ ꯑꯩꯉꯣꯟꯗ ꯈꯣꯠꯅꯕ ꯄꯤꯔꯛ ꯇꯣꯏꯁꯤꯗꯕꯨ ꯃꯥꯥꯟꯅ ꯃꯥꯟꯅꯕ ꯍꯥꯏꯗꯤ ꯍꯥꯏꯐꯦꯠꯐꯦꯠ ꯃꯥꯥꯟꯅ ꯃꯥꯟꯅꯕꯗꯨꯅꯦ ꯄꯤꯁꯜꯂꯛꯇꯣꯏꯁꯦ ꯆꯃꯝꯅꯍꯟꯗꯣꯏꯅꯦꯕ ꯆꯦꯛ ꯇꯧꯔꯛꯏꯅꯦꯕ ꯑꯩꯈꯣꯏꯗꯨꯅ ꯑꯗꯨꯃꯥꯏꯅ ꯑꯣꯏꯕ ꯃꯥꯜꯂꯦꯅ ꯑꯩꯁꯨ ꯈꯣꯠꯄꯗꯨꯗ ꯂꯥꯟꯂ ꯂꯩꯔꯝꯃ‌ꯦꯕ
ꯐꯤꯐꯇꯤꯒꯤ ꯁꯔꯨꯛ ꯑꯍꯨꯝ ꯊꯣꯛꯄ ꯑꯣꯏ ꯗꯨꯏꯅꯤꯅꯦ ꯑꯗꯨꯗꯤ ꯑꯩꯠꯇꯤꯟꯁꯦ ꯄꯥꯁꯃꯔꯛꯇꯤ ꯌꯧꯔꯕ ꯅꯠꯇ꯭ꯔꯣ
ꯀꯃꯥꯏꯅ ꯃꯥꯏꯅ ꯄꯤꯔꯛꯇꯣꯏꯅꯣꯗꯤ ꯈꯪꯗꯦ ꯑꯗꯨꯕꯨ ꯇꯧꯗꯤ ꯇꯧꯈ꯭ꯔꯦ ꯍꯥꯏꯗꯤ ꯎ ꯈꯪꯗꯦ ꯀꯃꯥꯏꯅ ꯑꯣꯏꯔꯛꯇꯣꯏꯅꯣ ꯑꯗꯨ ꯇꯧꯈ꯭ꯔꯦ ꯑꯗꯨꯃꯥꯏꯅ
ꯑꯗꯨꯝ ꯑꯗꯨꯝ ꯂꯣꯏꯔꯦ ꯑꯗꯨꯗ
ꯂꯣꯏ ꯑꯗꯨꯗ ꯑꯦꯛꯖꯥꯝ ꯁꯤꯗ ꯍꯥꯏꯗꯔꯅꯤ
ꯑꯣ ꯍꯥꯏꯗꯣꯛꯄꯁꯨ ꯂꯩꯕ꯭ꯔꯥ ꯃꯣꯏꯒꯤꯁꯨ
ꯎꯝ ꯍꯣꯏ
ꯑꯗꯨꯗꯤ ꯎ ꯍꯌꯦꯡ ꯍꯥꯏꯩꯗꯣꯛꯄ ꯀꯥꯟꯗ ꯑꯗꯨꯝ ꯌꯥꯎꯔꯒꯗꯤ ꯃꯣꯏ ꯁꯥꯔꯇꯤꯐꯤꯀꯦꯠ ꯄꯤꯕ ꯇꯥꯔꯦ
ꯎꯝ
ꯑꯗꯨꯒ ꯀꯩꯒꯨꯝꯕ ꯃꯥ ꯈꯤꯇꯪ ꯋꯥꯠꯇꯅ ꯌꯥꯎꯗ꯭ꯔꯦꯅ ꯈꯜꯂꯣ ꯑꯗꯨꯗꯤ ꯑꯃꯨꯛꯀ ꯃꯈꯥ ꯃꯀꯣꯛꯄꯤ ꯇꯝꯒꯗ꯭ꯔꯥ ꯅꯠꯇ꯭ꯔꯥ ꯀꯃꯥꯏꯅ ꯇꯧꯅꯤ
ꯑꯗꯨꯒꯤ ꯄ꯭ꯔꯣꯁꯦꯁꯁꯦ ꯑꯩ ꯍꯥꯏꯕ ꯉꯝꯗꯣꯏꯅꯦ ꯑꯗꯨꯝ ꯃꯣꯏ ꯃꯣꯏꯅ ꯑꯗꯨꯝ ꯏꯟꯐꯣꯔꯝ ꯇꯧꯔꯛꯀꯅꯦꯕꯀꯣ ꯀꯩ ꯀꯩ ꯌꯥꯝꯒꯅꯤ ꯈꯪꯗꯦ ꯀꯩ ꯀꯩ ꯋꯥꯔꯁꯨ ꯑꯩ ꯑꯗꯨꯒꯤꯗꯤ ꯐꯖꯅ ꯈꯪꯗ꯭ꯔꯦ
ꯑꯣ ꯑꯦꯛꯖꯥꯝ ꯍꯧꯕꯗꯤ ꯄꯨꯡ ꯀꯌꯥꯗ ꯍꯧꯒꯦ ꯉꯔꯥꯡꯁꯦ
ꯑꯁ ꯑꯁꯦꯡꯕꯒꯤꯗꯤ ꯄꯨꯡ ꯇꯔꯦꯠꯀ ꯃꯤꯅꯠ ꯅꯤꯐꯨꯗꯒꯤ ꯍꯧꯒꯗꯕꯅꯦ ꯑꯗꯣ ꯑꯩꯈꯣꯏꯒꯤ ꯃꯦꯝꯗꯣ ꯏꯃꯥꯔꯖꯦꯟꯁꯤ ꯑꯃ ꯂꯩꯗꯅ ꯍꯧꯕ ꯉꯝꯗꯗꯦ ꯠꯇꯅ ꯄꯨꯡ ꯃꯥꯄꯜꯗꯒꯤ ꯍꯧꯋꯏꯅꯦ
ꯑꯣ ꯊꯦꯡꯒꯤꯅꯦ ꯑꯗꯨꯗ
ꯎꯝ ꯍꯧꯕꯁꯨ ꯊꯦꯡꯉꯃꯤꯅ
ꯋꯥꯋꯥꯛꯀꯤꯡ ꯍꯜꯂꯛꯄꯗꯒꯤ ꯑꯁ ꯊꯕꯛ ꯑꯃ ꯑꯃꯝ ꯑꯃ ꯀꯣꯏꯆ ꯆꯠꯄꯗ ꯊꯕꯛꯁꯦ ꯀꯒ꯭ꯌꯥꯃꯦꯟ ꯇꯥꯗ꯭ꯔꯦꯅ ꯇꯧꯔꯤꯁꯤ ꯏꯊꯟꯇ
ꯅꯪ ꯍꯧꯖꯤꯛ ꯀꯥꯏ ꯂꯩꯒꯦ ꯀꯩ ꯀꯩ ꯀꯔꯤ ꯆꯠꯂꯤꯅꯣꯅꯦ
ꯑꯩ ꯍꯧꯖꯤꯛ ꯍꯣꯁꯄꯤꯇꯥꯜꯗ ꯊꯕꯛ ꯃꯆꯥ ꯑꯃ ꯆꯠꯂꯨꯕꯅꯦ ꯑꯗꯣ ꯍꯜꯂꯛꯀꯦꯅ ꯇꯧꯔꯤꯗꯣ ꯃꯤ ꯑꯃ ꯉꯥꯏꯔꯤꯕ ꯑꯗꯨ ꯉꯥꯏꯍꯥꯛꯇꯪ ꯋꯥꯠꯈꯤꯅꯤ ꯑꯗꯨ ꯂꯥꯛꯑꯀꯥꯟꯗ ꯂꯥꯛꯀꯦꯅ ꯇꯧꯕꯅꯦꯕ
ꯑꯥ ꯑꯣ ꯀꯔꯤ ꯀꯔꯤ ꯉꯝꯗꯕ ꯌꯥꯎꯔꯒꯦ ꯍꯧꯖꯤꯛ ꯍꯣꯁꯄꯤꯇꯥꯜꯗ
ꯑꯣ ꯑꯩꯈꯣꯏ ꯕꯕꯨꯛꯀꯤꯟꯅꯅꯥꯕꯒꯤ ꯇꯦꯁ ꯃꯆꯥ ꯃꯆꯥ ꯈꯔ ꯇꯧꯗꯧꯕ ꯑꯗꯨꯗꯨꯒꯤ ꯇꯧꯕꯒꯤ ꯂꯥꯛꯄꯅꯤꯗ ꯉꯁꯥꯏ ꯋꯥꯀꯤꯡ ꯍꯜꯂꯛꯄꯗꯣ ꯑꯗꯨ ꯑꯗꯨꯗꯒꯤ ꯕ꯭ꯔꯦꯛꯐꯥꯁ ꯆꯥꯔꯦ ꯕ꯭ꯔꯦꯛ ꯀꯀꯥ ꯆꯥꯕꯒ ꯐꯣꯟ ꯇꯧꯔꯛꯦꯨꯃꯥꯏ ꯁꯨꯃꯥꯏꯅ ꯗꯣꯛꯇꯔꯗꯝꯇ ꯆꯧꯁꯦ ꯈꯣꯠꯁꯦꯅ ꯑꯗꯨꯃꯥꯏꯅ ꯇꯧꯔꯒ ꯆꯦꯜꯂ ꯈꯣꯗ ꯄꯥꯎ ꯐꯥꯎꯅꯔꯛꯄ ꯈꯣꯠꯂꯒ ꯂꯥꯏꯌꯦꯠꯇꯨ ꯉꯁꯥꯏ ꯑꯨꯛꯇ ꯂꯩꯕꯗꯣ ꯍꯧꯖꯤꯛꯐꯥꯎ ꯂꯩꯔꯤ ꯍꯜꯂꯛꯇ꯭ꯔꯤꯌꯦ ꯆꯥꯛꯀꯁꯦ ꯑꯝꯇ ꯆꯥꯗ꯭ꯔꯤꯕ ꯖꯥꯠꯅꯤꯗ
ꯃ ꯍꯣꯇꯦꯜꯗ ꯀꯩꯗꯧꯝ ꯈꯔ ꯆꯥꯊꯠꯂꯨꯗꯅ ꯑꯗꯨꯗꯤ
ꯑ ꯆꯞ ꯤ ꯆꯥꯗ꯭ꯔꯦ ꯍꯣꯇꯦꯜꯗ ꯆꯥꯒꯨꯝꯕ ꯕꯣꯔꯥꯒꯨꯝꯕ ꯁꯨꯃꯥꯏꯅ ꯀ ꯑꯪꯗꯤ ꯆꯁꯦ ꯂꯨꯔꯦ ꯈꯤꯇꯪ ꯀꯩꯅꯣ ꯇꯧꯅꯕꯅ
ꯑꯣ ꯈꯔꯕꯨ ꯆꯥꯔꯗꯤ ꯌꯥꯔꯦꯗ ꯑꯗꯨꯒꯤꯗ
ꯑꯣ ꯀꯩꯅꯣ ꯇꯧꯕ ꯅꯪ ꯅꯪꯗꯤ ꯀꯩꯗꯧꯔꯝꯃꯤꯅꯣ ꯍꯧꯖꯤꯛ
ꯑꯩꯖ ꯑꯩꯈꯣꯏ ꯉꯔꯥꯡꯒꯤ ꯑꯟꯁꯔꯒꯤ ꯑꯟꯁꯔ ꯍꯥꯏꯗꯤ ꯑꯩꯈꯣꯏꯅ ꯉꯔꯥꯡ ꯊꯥꯒꯤꯈꯤꯕꯗꯣ ꯑꯗꯨꯒꯤ ꯑꯟꯁꯔꯁꯤ ꯑꯟꯁꯔ ꯍꯥꯏꯗꯤ ꯑꯆꯨꯝꯕ ꯑꯟꯁꯔ ꯇꯣ ꯑꯈꯣꯏ ꯇ ꯑꯗꯨꯅ ꯍꯣꯏ ꯁꯨꯝꯕꯁꯨ ꯌꯥꯎꯋꯦ ꯂꯥꯟꯕꯁꯨ ꯌꯥꯎꯔꯗꯣꯏꯅꯤꯗꯅ ꯑꯗꯣ ꯑꯁꯨꯝꯕ ꯑꯟꯁꯔꯗꯣ ꯊꯥꯔꯛꯄ ꯍꯥꯏꯥꯏ ꯇꯔꯦ ꯑꯗꯣ ꯑꯩꯈꯣꯏꯅ ꯍꯦꯛ ꯇꯧꯖꯗꯣꯏꯕ ꯑꯗꯨꯒ ꯑꯩꯈꯣꯏꯒꯤ ꯃꯥꯔꯁꯤꯡꯗꯣ ꯑꯃꯨꯛ ꯊꯥꯔꯛꯑꯣꯅ ꯃꯦꯆꯦꯁ ꯊꯥꯔꯛꯄ ꯍꯥꯏꯇꯥꯔꯦ ꯑꯗꯨꯗꯒꯤ ꯁꯨ ꯊꯥꯔꯝꯕꯅꯦ ꯍꯧꯖꯤꯛꯇ ꯂꯣꯏꯔꯦ ꯑꯗꯨꯒꯤꯅꯦ ꯑꯁꯨ ꯉꯁꯥꯏ
ꯆꯥꯛ ꯏꯁꯤꯡꯗꯤ ꯀꯃꯥꯏꯅ ꯇꯧꯔꯒꯦ ꯆꯥꯔꯕꯣꯛ ꯄꯔꯤ ꯏꯟꯁꯥꯡ ꯆꯥꯔꯒꯏ
ꯆꯥꯛ ꯏꯁꯤꯡꯗꯣ ꯆꯥꯔꯦ ꯁꯧꯀ꯭ꯔꯤꯒ ꯀꯥꯡꯍꯧ ꯆꯥꯔꯦ
ꯑꯣ ꯑꯇꯩꯗꯤ ꯀꯩꯝ ꯇꯧꯗ꯭ꯔꯦ ꯉꯁꯤꯒꯤ ꯑꯗꯨ ꯈꯇꯪ ꯇꯧꯔꯦ
ꯀꯔꯤꯝ ꯇꯧꯗ꯭ꯔꯦ ꯑꯩ ꯉꯔꯥꯡ ꯋꯥꯗꯅ ꯇꯨꯝꯕꯗꯣ ꯍꯥꯏꯗꯤ ꯉꯔꯥꯡ ꯇꯨꯝ ꯁꯤꯠꯇꯣ ꯐꯥꯗꯕꯅꯤ ꯉꯁꯤ ꯍꯧꯒꯠꯂꯛꯄꯗꯨꯗ ꯎꯝ ꯈꯔ ꯅꯨꯡꯉꯥꯏꯇ꯭ꯔꯦ ꯍꯛꯆꯥꯡꯗꯣ ꯍꯥꯏꯗꯤ ꯈꯣꯡꯒꯁꯦ ꯅꯥꯕ ꯈꯣꯡꯒꯁꯦ ꯊꯤꯗꯕꯒ ꯇꯧꯋꯤ ꯀꯩꯒꯤꯅꯣ ꯈꯪꯗꯦꯕ
ꯇꯨꯝꯕꯗꯣ ꯐꯖꯅ ꯃꯄꯨꯡ ꯐꯥꯅ ꯇꯨꯝꯗꯕꯒꯤꯅꯤ ꯏꯁꯥꯗꯣ ꯇꯨꯝꯗ꯭ꯔꯕꯅꯤꯅ ꯏꯁꯥꯗꯣꯛ ꯊꯔꯛꯦꯗꯅ ꯋꯥꯔꯛꯦꯗꯅ ꯑꯗꯨꯗꯨꯒꯤ ꯈꯣꯡ ꯈꯨꯠꯇ ꯁꯤꯙꯔꯛꯄ ꯁꯨꯃꯥꯏꯅ ꯇꯧꯔꯛꯄ
ꯑꯗꯨꯒꯤ ꯊꯕꯛ ꯏꯉꯥꯡ ꯑꯗꯣ ꯑꯇꯩꯩꯝꯇ ꯇꯧꯅꯤꯡꯗꯗꯅ ꯀꯩꯝ ꯇꯧꯗ꯭ꯔꯦ ꯐꯤꯔꯣꯜꯕꯨꯗꯤ ꯑꯃꯅꯤ ꯊꯣꯏꯗꯣꯛꯌꯦ ꯉꯁꯥꯏ ꯄꯨꯡ ꯈꯔ ꯉꯜꯂꯤꯀꯥꯟꯗ ꯑꯗꯨ ꯅꯠꯇꯅ ꯊꯣꯏꯗꯣꯛꯄ ꯑꯝꯇ ꯇꯧꯗ꯭ꯔꯦ ꯃꯇꯝꯁꯦ ꯈꯪꯍꯧꯗꯦ ꯍꯦꯛꯇ ꯖꯔ ꯖꯔ ꯆꯠꯈꯤ
ꯍ ꯍꯧꯖꯤꯛꯇꯤ ꯀꯥꯂꯦꯟꯒꯤ ꯃꯇꯝꯅꯤꯅꯀꯣ ꯄꯨꯡꯁꯦ ꯑꯁ ꯈꯪꯍꯧꯗꯕꯅꯦꯟ ꯆꯠꯖ ꯆꯠꯄꯅꯦ ꯄꯨꯡ ꯇꯥꯕꯗꯁꯨ ꯈꯪꯍꯧ ꯈꯪꯍꯧꯗꯕꯅꯦ ꯃꯇꯝꯁꯦ ꯌꯥꯝ ꯇꯦꯟꯕꯅꯦ ꯑꯗꯨꯒꯅꯦ ꯅꯨꯃꯤꯗꯥꯡ ꯇꯨꯝꯈꯤꯕꯁꯤꯅ ꯍꯦꯛ ꯇꯨꯝꯃꯒ ꯃꯤꯀꯞ ꯊꯣꯔꯛꯄꯗ ꯅꯣꯡ ꯅꯣꯡ ꯉꯥꯜ ꯂꯩꯔꯝꯃꯤꯁꯤꯗ ꯀꯃꯥꯏꯅ ꯇꯅꯣ ꯈꯪꯗꯦ
ꯑꯗꯨꯅꯦꯃꯦ ꯅꯨꯃꯤꯠ ꯍꯦꯛ ꯇꯥꯕꯗꯅꯦ
ꯎꯝ
ꯅꯨꯃꯤꯠ ꯍꯦꯛ ꯇꯥꯕꯗꯨꯅ ꯄꯨꯡ ꯇꯔꯦꯠ ꯑꯗꯨꯝ ꯇꯥꯜꯂꯝꯃꯤ
ꯃꯥꯅꯦ ꯃꯥꯅꯦ
ꯑꯗꯩꯗꯤ ꯄꯨꯡꯗꯣ ꯍꯥꯏꯗꯤ ꯉꯜꯂꯤꯅꯨꯡ ꯉꯥꯜꯂꯤꯕꯅꯤ ꯅꯪ ꯉꯜꯂꯤ ꯣꯏꯉꯕ
ꯍꯣꯏ ꯍꯣꯏ ꯃꯥꯅꯦ ꯃꯥꯅꯦ
ꯑꯗꯨꯒꯗꯤ ꯉꯜꯂꯝꯗꯦ
ꯎꯝ ꯑꯗꯨꯅꯦ ꯑꯩꯁꯨ ꯍꯜꯂꯛꯄ ꯌꯥꯗꯦ ꯑꯗꯨꯝ ꯍꯜꯂꯛꯑꯗꯕꯅꯦ ꯁꯣꯝꯗ ꯃꯤ ꯑꯃꯅꯤ ꯉꯥꯏꯕꯁꯦ ꯁꯤꯅꯅꯦꯕ ꯑꯁ ꯉꯁꯥꯏ ꯅꯣꯡꯉꯥꯜꯂꯛꯄꯗꯒꯤ ꯂꯝꯖꯦꯟ ꯈꯔ ꯆꯦꯟꯁꯤꯜꯂꯨꯔꯦ ꯑꯗꯨꯅ ꯋꯥꯕꯅꯕ
ꯎꯝ
ꯍꯣꯁꯄꯤꯇꯥꯜꯁꯨ ꯑꯣꯏꯕꯅꯤꯅ ꯃꯤ ꯃꯔꯥꯡ ꯃꯔꯥꯡ ꯃꯔꯥꯡ ꯇꯧꯕꯗꯣ
ꯎꯝ ꯍ ꯍ ꯁꯒ ꯑꯕ
ꯍꯣꯏ ꯍꯣꯏ ꯅꯣꯡꯁꯦ ꯃꯪꯉꯦ ꯑꯗꯨ ꯁꯤꯗ ꯈꯔ ꯇꯥꯔꯝꯃꯦ ꯍꯥꯡꯈ꯭ꯔꯦ ꯃꯆꯤꯟꯠ ꯃꯆꯤꯠ ꯃꯆꯤꯠ ꯈꯔ ꯇꯥꯔꯝꯃꯒ ꯍꯧꯖꯤꯛ ꯍꯧꯖꯤꯛꯇꯤ ꯃꯪꯉꯤꯌꯦ ꯅꯣꯡ ꯍꯧꯖꯤꯛꯃꯛꯇꯤ ꯇꯥꯗꯦ
ꯍꯧꯖꯤꯈꯣꯏꯁꯦ ꯇꯥꯔꯥ ꯃ ꯍꯥꯡꯗ꯭ꯔꯦ ꯍꯥꯡꯉꯕꯗꯤ
ꯑꯃꯨꯛ ꯆꯠꯂꯝꯗꯥꯏ ꯇꯥꯔꯛꯀꯗꯣꯏꯔꯥ ꯈꯪꯗꯣꯏꯅꯦ ꯑꯩꯈꯣꯏꯁꯦ ꯁꯥꯇꯤꯟꯒꯁꯨ ꯑꯝꯇ ꯌꯥꯎꯔꯛꯇꯦ
ꯎꯝ
ꯁꯥꯇꯤꯟ ꯅꯨꯡꯊꯤꯟꯒꯨꯝꯕꯗꯣ ꯉꯁꯥꯏ ꯉꯁꯥꯏ ꯋꯥꯏꯗꯤ ꯅꯨꯡꯁꯥ ꯁꯥꯕꯅꯤꯅ ꯇꯥꯔꯔꯣꯏꯗ꯭ꯔꯅ ꯍꯦꯛ ꯍꯥꯊꯨ ꯍꯥꯊꯨ ꯂꯥꯛꯄꯗ ꯄꯨꯍꯧꯗ꯭ꯔꯦꯅꯦ ꯁꯥꯇꯤꯟꯁꯤꯁꯨ
ꯍꯥꯇꯤꯟꯁꯦ ꯄꯨꯕꯅꯗꯤ ꯈ꯭ꯋꯥꯏ ꯐꯩꯀꯣ ꯍꯧꯖꯤꯛꯀꯤ ꯃꯇꯝꯁꯤꯗꯅꯦ ꯑ
ꯐꯩ ꯐꯩ ꯍꯣꯏ ꯌꯥꯝ ꯐꯩꯌꯦ ꯅꯨꯡꯁꯥ ꯁꯥꯔꯦ ꯎꯝ ꯎꯞꯄꯅꯤ
ꯅꯣꯡ ꯇꯥꯔꯦ ꯇꯨꯞꯄꯅꯤ
ꯍꯣꯏ
ꯁꯥꯇꯤꯟ ꯑꯃꯗꯤ ꯑꯗꯨꯝ ꯍꯥꯞꯆꯟꯒꯗꯕꯅꯤ ꯅꯠꯇ꯭ꯔꯗꯤ ꯇꯝꯕ ꯉꯝꯕ ꯅꯠꯇꯦ ꯅꯨꯡꯁꯥ ꯁꯥꯔꯦ ꯑꯥꯊꯦ ꯀꯩꯁꯥꯏ ꯅꯣꯡ ꯇꯥꯔꯦ ꯄꯨꯡꯉ ꯐꯦꯂꯨ ꯄꯤ
ꯑꯗꯨꯅꯦ ꯑꯁ ꯄꯨꯔꯝꯒꯗꯕꯅꯦꯅ ꯍꯧꯖꯤꯛ ꯈꯛꯇ ꯈꯜꯂꯛꯏ
ꯎꯝ
ꯍꯧꯖꯤꯛꯀꯤ ꯋꯦꯗꯔꯖꯤꯗꯤ ꯃꯇꯝ ꯏꯅꯥꯏ ꯅꯥꯏꯗꯦꯗꯅ ꯃꯥ ꯃꯥꯅ ꯇꯥꯅꯤꯡꯕ ꯃꯇꯝꯗ ꯇꯥꯔꯦ ꯁꯥꯅꯤꯡꯕ ꯃꯇꯝꯗ ꯁꯥꯔꯦ ꯑꯗꯨꯅ ꯎ
ꯍꯥꯏꯕ ꯉꯝꯗꯦ ꯃꯇꯝꯖꯦ ꯃꯇꯝ ꯑꯃ ꯑꯣꯏꯔꯦ ꯊꯥꯏꯅꯒꯨꯝꯕ ꯃꯇꯝ
ꯑꯣꯏꯗ꯭ꯔꯦ ꯑꯣꯏꯗ꯭ꯔꯦ
ꯑꯣꯏꯗ꯭ꯔꯦ
ꯎꯝ ꯑꯩꯖꯨꯅꯦ ꯑꯁ ꯀꯔꯤ ꯀꯔꯤꯅꯣ ꯊꯕꯛꯁꯦ ꯈꯔ ꯇꯧꯒꯗꯕ ꯂꯩꯕꯅꯤ ꯁꯣꯅꯥꯀꯥꯟꯗ ꯊꯕꯛꯁꯦ ꯆꯠꯊꯣꯛꯑꯕꯅꯤꯅ ꯊꯕꯛꯁꯦ ꯑꯃꯠꯇ ꯅꯪꯗ꯭ꯔꯦ ꯐꯣꯝ ꯊꯥꯖꯤꯟꯒꯗꯕ ꯈꯣꯠꯀꯗꯕ ꯀꯔꯤ ꯀꯔꯥ ꯈꯔꯁꯨ ꯂꯩꯕꯅꯦꯕ
ꯑꯣ ꯀꯔꯤꯒꯤ ꯐꯔꯣꯝꯅꯣ
ꯊꯕꯛ ꯏꯟꯒꯥꯡꯒꯤ ꯐꯔꯣꯝꯅꯤꯗ
ꯑꯣ ꯊꯥꯖꯂꯨꯅꯦ ꯊꯥꯖꯟꯕ ꯌꯥꯔꯤꯉꯩꯗꯨꯗ ꯆꯍꯤ ꯃꯇꯝ ꯍꯦꯟꯗ꯭ꯔꯤꯉꯩꯗꯨꯗ ꯇꯧꯕ ꯌꯥꯕ ꯀꯩꯅꯣ ꯂꯥꯏꯕꯛꯅꯕꯨ ꯇꯝꯃꯕꯗꯤ ꯃꯂꯥꯏꯅ ꯐꯥꯎꯖꯅꯤ
ꯍꯣꯏ ꯇꯧꯒꯗꯧꯕꯖꯦ ꯁꯣ ꯅꯥꯀꯟꯗ ꯑꯃ ꯑꯃꯨꯛ ꯆꯠ ꯑꯃꯅ ꯑꯃꯨꯛ ꯆꯠ ꯇꯧꯕꯖꯤꯅꯅꯦ ꯅꯪꯗꯕ ꯍꯥꯏ ꯇꯥꯔꯦ ꯑꯗꯩ ꯍꯧꯖꯤꯛ ꯀꯥꯟꯗꯤ ꯊꯕꯛ ꯑꯃꯒꯤ ꯐꯣꯝ ꯊꯥꯖꯟꯕꯖꯦ ꯏꯁꯥ ꯌꯥꯎꯗ꯭ꯔꯗꯤ ꯌꯥꯗꯦꯕ
ꯎꯝ
ꯑꯩ ꯏꯁꯥꯖꯦ ꯍꯥꯟꯅꯗꯤ ꯃꯤꯉꯣꯟꯗ ꯑꯦ ꯁꯤꯃ ꯊꯥꯖꯟꯕꯤꯔꯝꯃꯣ ꯁꯤꯃ ꯇꯧꯍꯟꯕꯤꯔꯝꯃꯣ ꯍꯥꯏꯕꯁꯦ ꯌꯥꯔꯝꯕꯅꯦ ꯑꯗꯣ ꯍꯧꯖꯤꯛꯀꯥꯟꯗꯤ ꯑꯃꯇ ꯌꯥꯒꯤꯗ꯭ꯔꯦꯕ
ꯎꯝ
ꯃꯁꯥꯁꯦ ꯌꯥꯗꯗꯤ ꯁꯨꯡꯌꯥ ꯌꯥꯗ꯭ꯔꯦꯕ ꯁꯥꯏꯟ ꯀꯔꯤ ꯀꯔꯥ ꯐꯣꯇꯣ ꯁꯤ ꯃꯌꯥꯝꯁꯦ ꯍꯧꯖꯤꯛꯀꯥꯟꯗꯤ ꯑꯁ ꯌꯥꯝ ꯆꯦꯟꯖ ꯇꯧꯔꯦꯗ ꯁꯤꯁꯇꯦꯝꯁꯦ ꯊꯤꯟꯅꯕꯨꯗꯤ ꯐꯕ
ꯎꯝ
ꯌꯥꯝ ꯐꯩꯌꯦ ꯍꯧꯖꯤꯛꯀꯥꯟ ꯁꯨꯃꯥꯏꯅ ꯇꯧꯈꯠꯂꯛꯏꯁꯦ ꯌꯥꯝ ꯄꯩꯁ ꯆꯥꯎꯈꯠꯂꯛꯄꯒꯤ ꯃꯇꯨꯡ ꯏꯟꯅ ꯁꯨꯃꯥꯏꯅ ꯑꯣꯟꯊꯣꯔꯛꯄꯁꯤꯁꯨ ꯌꯥꯝ ꯐꯩ ꯑꯃꯔꯣꯝꯗꯗꯤ
ꯑꯃꯔꯣꯝꯗꯕꯨꯗꯤ ꯐꯩ ꯑꯗꯣ ꯑꯃꯔꯣꯝꯗ ꯊꯕꯛꯁꯦ ꯆꯦꯟ꯭ꯔꯤꯕ ꯆꯤꯜꯍꯟꯕ ꯍꯦꯟꯒꯠꯂꯛꯏꯕ
ꯃꯥꯅꯦ ꯑꯗꯨꯅꯦ ꯈꯪꯗꯦ ꯇꯧꯔꯤꯁꯦ ꯀꯃꯥꯏꯅ ꯇꯧꯗꯣꯏꯅꯣ